ꯑ ꯑꯣ ꯍꯧꯖꯤꯛꯗꯤ ꯇꯥꯦ
ꯌꯥꯔꯔꯕꯣ ꯍꯧꯖꯤꯗ
ꯍꯣꯏ
ꯀꯔꯤ ꯇꯧꯔꯤꯒꯦ
ꯑꯗꯨꯝ ꯂꯩꯔꯦ
ꯅꯣꯏꯁꯦ ꯃꯤ ꯌꯥꯝ ꯂꯩꯔꯤ ꯃꯥ ꯂꯩꯅꯦ
ꯍꯣꯏ ꯏ ꯌꯥꯝꯗ꯭꯭ꯔꯔꯤꯗꯤ
ꯎ ꯅꯪ ꯅꯪꯗ ꯅꯦꯗꯤ ꯃꯥꯗꯥꯝꯅꯤ
ꯍꯥꯥ
ꯅꯪꯒꯤꯅꯦꯗꯤ ꯅꯨꯡꯉꯥꯏꯔꯝꯅꯦꯕ ꯅꯠꯇ꯭ꯔꯣ
ꯍꯣꯏ
ꯅꯪ ꯏꯟꯅꯦꯗꯣ
ꯍꯣꯏ ꯍꯣꯏ ꯍꯣꯏ ꯅꯨꯡꯉꯥꯏꯇ
ꯍꯜꯂꯣ
ꯇꯥꯗꯦ
ꯅꯪꯒꯤ ꯅꯦꯠꯗꯤ ꯅꯨꯡꯉꯥꯏꯔꯝꯅꯤꯕ
ꯎꯝꯉꯥꯏꯇꯦ
ꯅꯨꯡꯉꯥꯏꯇꯦꯕ
ꯍꯣꯏ ꯅꯪꯒꯤꯁꯨ ꯅꯨꯡꯉꯥꯏꯇꯕ꯭ꯔꯣ
ꯆ ꯑꯩꯒꯤꯗꯤ ꯅꯦꯠꯇꯤ ꯍꯧꯖꯤꯛꯇꯤ ꯌꯥꯕꯗꯤ ꯌꯥꯕꯅꯦ ꯌꯥꯝ ꯅꯨꯡꯉꯥꯏꯕ ꯐꯥꯏꯚ ꯖꯤꯗꯤ ꯐꯥꯏꯚ ꯖꯤꯅꯦꯕꯀꯣ
ꯑ ꯎꯝ
ꯑꯩꯒꯤ
ꯎ
ꯎꯝ ꯣꯏꯁꯨꯁꯨ ꯇꯥꯕ꯭ꯔꯣ ꯐꯖꯅ ꯀꯃꯥꯏꯅ ꯇꯧꯒꯦ
ꯍꯣꯏ ꯐꯖꯅ ꯇꯥꯏꯌꯦ꯫
ꯍꯥ
ꯆꯦ ꯑꯥꯎ ꯅꯪ ꯇꯗꯦ ꯇꯥꯗꯕ꯭ꯔꯣ ꯑ
ꯇꯥꯕꯗꯤ ꯇꯥꯏꯌꯦꯕꯀꯣ ꯐꯖꯅ ꯇꯥꯗꯕ ꯈꯔ ꯖꯤꯛ ꯖꯥꯛ ꯑꯣꯏꯕ
ꯑꯣ ꯅꯦꯠꯣꯔꯅ ꯑꯣꯏꯔꯝꯒꯅꯤꯗ ꯎꯝ ꯅꯪꯗꯤ ꯉꯁꯤ ꯑꯁ ꯂꯩꯈꯔꯤꯅꯤ ꯅꯪꯗꯤ ꯉꯁꯤ ꯀꯔꯤ ꯇꯧꯒꯦ ꯇꯧꯕ꯭ꯔꯣ
ꯎꯝ
ꯍꯥ
ꯍꯜꯂꯣ
ꯑ ꯇꯗꯦ
ꯇꯥꯔꯦ ꯈꯔ
ꯉꯁꯤ ꯀꯔꯤ ꯇꯧꯒꯦ ꯇꯧꯕ꯭ꯔꯣ
ꯉꯁꯤꯗꯤ ꯍꯧꯖꯤꯛꯗꯤ ꯌꯨꯝꯗ ꯂꯩꯔꯅꯤ ꯑꯗꯨ ꯍꯣꯔꯦꯟ ꯄꯨꯡ ꯑꯅꯤ ꯑꯍꯨꯝ ꯑꯗꯨ ꯁ꯭ꯋꯥꯏꯗꯗꯤ ꯀꯣꯏꯕ ꯆꯠꯈ꯭ꯔꯤꯅꯤ
ꯑꯣ ꯉꯥꯏꯀꯣ ꯀꯩꯗ ꯆ ꯀꯦ ꯇꯧꯕ꯭ꯔꯥ ꯀꯥꯏꯗ ꯆꯠꯀꯦ ꯇꯧꯕ꯭ꯔꯣ
ꯐꯔꯤ ꯍꯕ
ꯀꯗꯥꯏ ꯆꯠꯀꯦ ꯇꯧꯕ꯭ꯔꯣ
ꯕꯖꯥꯔꯗ ꯕꯖꯔꯗ
ꯑꯣ ꯅꯪꯈꯠꯇꯔꯥ ꯀ
ꯃꯠꯇꯦ
ꯁꯤꯖꯟ ꯏꯟꯇ꯭ꯔꯦꯁꯁꯨꯦ ꯆꯁꯃꯛ ꯂꯣ
ꯋꯥꯛꯀꯤꯡꯒꯨꯝꯕ ꯊꯣꯛꯄ꯭ꯔꯣ ꯅꯪꯗꯦ
ꯑ ꯊꯣꯛꯣꯛꯇꯦ
ꯊꯣꯛꯇꯦ
ꯍꯣꯏ
ꯐꯤꯖꯤꯀꯦꯜ ꯐꯤꯖꯤꯀꯦꯜ ꯑꯦꯛꯇꯤꯚꯤꯇꯤꯁꯇꯤ ꯁꯁꯨ ꯇꯥꯎ ꯇꯥꯎꯗꯕ ꯃꯜꯂꯦ ꯑꯗꯨ ꯑꯣꯏꯏꯗꯅ
ꯑꯦꯁ ꯇꯧꯋꯦ ꯇꯧꯧꯕꯅꯤ ꯇꯧꯕꯨꯅꯤ ꯇꯧꯕꯅꯤ ꯅꯤꯡꯇꯤꯗ ꯀ꯭ꯂꯥꯁ ꯆꯥꯗ꯭ꯔꯒ
ꯀꯔꯤ ꯐꯤꯖꯤꯀ
ꯅꯤꯡꯇꯤꯅ ꯀ꯭ꯂꯥꯁ ꯆꯠꯄꯒꯤ ꯐꯤꯖꯤꯀꯦꯜ ꯑꯦꯛꯁꯔꯁꯥꯏꯁ ꯇꯧꯔꯅꯤ
ꯂꯥꯛꯄ꯭ꯔꯣꯅꯦ ꯅꯪꯒꯤ ꯀꯣꯂꯦꯖꯇꯣ ꯌꯨꯝꯗꯒꯤ
ꯇꯦꯟ ꯇꯨ ꯐꯤꯐꯇꯤꯟ ꯃꯤꯅꯤꯠꯁ
ꯍꯣꯡꯅ
ꯍꯣꯏ ꯑꯥ
ꯑꯆꯥ
ꯐ ꯐꯤꯐꯇꯤꯤꯡ ꯌꯥꯎꯗꯦ ꯇꯦꯟ ꯔ ꯈꯪꯗꯦ ꯄꯨꯖꯅ ꯈꯪꯗꯦ ꯑꯩꯁꯨ
ꯍꯧꯖꯤꯛꯇꯤ ꯅꯪꯒꯤ ꯚꯣꯏꯁꯇꯣ ꯁꯤꯡꯈ꯭ꯔꯦ ꯐꯖꯅ ꯇꯥꯔꯦ ꯐꯖꯔꯦ
ꯑ ꯎꯝ
ꯉꯁꯥꯏꯗꯣ ꯈꯔ ꯅꯦꯠ ꯅꯦꯠ ꯅꯦꯠ ꯏꯁꯇꯦꯕꯜ ꯑꯣꯏꯗꯕꯩ ꯃꯜꯂꯦ
ꯑꯥ
ꯅꯪꯒꯤꯗꯣ ꯐꯥꯏꯚ ꯖꯤ ꯑꯣꯏꯕ꯭ꯔꯣ ꯐꯣꯔ ꯖꯤ ꯑꯣꯏꯕ꯭ꯔꯣ
ꯐꯥꯏꯚꯖꯤꯅꯤ
ꯑꯗꯨꯗꯤ ꯅꯨꯡꯉꯥꯏꯔꯗꯤ ꯅꯨꯡꯉꯥꯏꯔꯝꯃꯤꯅꯦ
ꯎꯝ ꯑꯥ ꯑꯩꯈꯣꯏꯒꯤꯁꯦꯀꯣ ꯆꯪ ꯑꯩꯈꯣꯏꯒꯤ ꯃꯐꯝꯁꯦ ꯅꯦꯠ ꯅꯨꯡꯉꯥꯏꯇꯕ ꯃꯥꯂꯦ
ꯑꯆꯥ ꯋꯥꯏ ꯐꯥꯏꯒꯨꯝꯕ ꯂꯩꯕ꯭ꯔꯣ ꯅꯣꯏ ꯍꯧꯖꯤꯛꯀꯤ
ꯂꯩ ꯗ ꯑꯣꯏꯔꯁꯨ
ꯊꯝꯣ
ꯍꯥ
ꯅ ꯑꯗꯨꯗꯤ ꯅꯨꯡꯉꯥꯏꯇ꯭ꯔꯣ ꯋꯥꯏꯐꯥꯏꯗ
ꯑꯁ ꯑꯗꯨꯝ ꯌꯥꯏꯌꯦꯗ
ꯑꯣ ꯁꯤ ꯁꯤꯗꯒꯤ ꯎꯝ ꯁꯤꯗꯒꯤ ꯅꯣꯏ ꯍꯣꯁꯇꯦꯜꯗ ꯃꯤ ꯂꯩꯕ꯭ꯔꯣ ꯁꯤ ꯑꯩꯈꯣꯏ ꯁꯇꯦꯗꯒꯤ
ꯍꯣꯏ ꯑꯩꯗꯤ ꯑꯩꯈꯣꯏꯒꯤ ꯁ꯭ꯇꯦꯠꯇ ꯂꯩꯕꯅꯤ
ꯅꯪ ꯀꯟꯐ꯭ꯨꯁ ꯑꯄ ꯃꯜꯀ ꯍꯨꯖꯤꯛꯁꯨ
ꯍꯥꯏꯗꯤ ꯅꯪ ꯑꯥ ꯑꯥ ꯆꯠꯂꯑꯦꯅꯦ ꯋꯥꯔꯤ ꯁꯥꯎꯅꯤꯅꯦ
ꯃꯠꯇꯦ
ꯅꯠꯇꯦꯕ
ꯍꯣꯏ ꯑꯩꯈꯣꯏꯗꯤ ꯅꯪꯅ ꯅꯪ ꯅꯪꯁꯨ ꯅꯪꯗ ꯂꯥꯏꯔꯤꯛ ꯇꯝꯃꯦ ꯍꯥꯏꯩꯕ ꯃꯐꯝꯗ ꯇꯝꯕꯅꯤ ꯀꯔꯤꯔꯣ
ꯅꯪꯔꯣ
ꯍꯣꯏ
ꯑꯗꯨꯒꯤ ꯀꯃꯥꯏ ꯃꯦꯇꯩꯦꯜꯅꯣ ꯉꯥꯡꯕ ꯐꯖꯅ ꯍꯥꯏꯗꯕ
ꯎꯝ
ꯎ
ꯔ ꯇꯧꯒꯤ ꯇꯧꯅꯤ ꯀꯂꯔꯣ ꯈꯪꯗꯄꯒꯤ
ꯍꯥꯏꯔꯣꯅꯦ ꯀꯔꯤ ꯑꯗꯨꯗꯤꯁꯦꯦ ꯍꯥ
ꯉꯁꯤ ꯈꯛꯇ ꯉꯥꯏ ꯑꯥ ꯉꯥꯡꯕ ꯍꯥꯎꯕꯅꯤ ꯀꯔꯤꯔꯣ
ꯑꯗꯨꯗꯤ ꯒ꯭ꯔꯦꯖꯨꯋꯁꯟ ꯂꫭꯏꯗꯔꯤꯅ
ꯍꯥꯥ
ꯒ꯭ꯔꯦꯖꯨꯋꯁꯟ ꯂꯣꯏꯔꯕꯣ
ꯂꯣꯏꯈ꯭ꯔꯦ
ꯑꯗꯨ ꯂꯣꯏ ꯂꯣꯏꯔꯗꯤ ꯊ꯭ꯔꯤ ꯌꯔꯁꯇꯤ ꯂꯩꯔꯝ ꯂꯩꯕ ꯅꯠꯇ꯭ꯔꯣ ꯑꯗꯨꯗꫭ
ꯅꯠꯇꯦ ꯑꯩꯗꯤ ꯒ꯭ꯔꯦꯖꯨꯋꯁꯟꯁꯤꯗ ꯇꯝꯗꯦ
ꯑꯗꯨ ꯀꯗꯥꯏꯗ
ꯑꯩꯈꯣꯏꯒꯤ ꯑꯩꯈꯣꯏꯒꯤꯗ
ꯑꯣ ꯑꯁ ꯃꯌꯥꯝ
ꯅꯪꯒꯤ ꯅꯪꯒꯤ ꯋꯥꯈꯜ ꯀꯔꯤ ꯍꯥꯏꯁꯤꯔꯦ ꯅꯪꯒꯤ ꯃꯥꯏꯟꯁꯦ ꯑꯥꯗ ꯀꯔꯤ ꯀꯔꯥ ꯇꯧꯔ ꯈꯪꯗꯦ ꯂꫭꯏꯅꯃꯥꯛ ꯃꯤꯁ ꯇꯧꯈ꯭ꯔꯕ ꯃꯥꯜꯂꯦ
ꯍꯣꯔꯦꯟꯅꯦ ꯐꯖꯅ ꯐꯖꯅ ꯑꯣ ꯍꫭꯔꯦꯟꯗꯤ ꯚꯗꯤꯑꯣ ꯀꯣꯜ ꯇꯧꯔꯒ ꯐꯖꯅ ꯋꯥꯔꯤ ꯁꯥꯗꯔꯗꯤ ꯁꯤꯗꯤ ꯌꯥꯗꯣꯏꯃꯦꯟꯗꯦ
ꯌꯥꯔꯦ
ꯌꯥꯝ ꯌꯥꯝ
ꯑꯗꯨꯗꯤ ꯃꯤ ꯑꯇꯩꯕꯨ ꯇꯑꯣ ꯑꯩꯈꯣꯏꯗꯤ ꯑꯗꯨꯈꯣꯏꯗꫭ ꯁꯄꯣꯔꯠ ꯇꯥꯎꯗꯦ
ꯌꯥꯝ ꯀꯟꯐ꯭ꯌꯨꯁ ꯌꯥꯝ ꯆꯠꯂꯦꯅꯦ
ꯈꯪꯗ꯭ꯔꯁꯨꯗꯤ ꯌꯥꯏꯅꯦ ꯑꯁꯤꯗꯤ ꯃꯤꯕꯨ ꯈꯪꯅꯤꯡꯉꯥꯏꯒꯤ ꯅꯠꯇꯦꯍꯦ
ꯌꯥꯏ ꯌꯥꯏ ꯌꯥꯏ ꯑꯗꯨ ꯑꯗꯨ ꯌꯥꯏ ꯌꯥꯏ ꯑꯗꯨꯁꯨ ꯌꯥꯏ ꯁꯤꯡꯖꯨ ꯁꯤꯡꯖꯨ ꯆꯥꯕ ꯍꯥꯏꯕ꯭ꯔꯣ
ꯍꯥꯏꯌꯦꯌꯦ ꯁꯤꯡꯖꯨ ꯆꯥꯗ꯭ꯔꯗꯤ ꯃꯤꯅꯠ ꯇꯦꯅꯦ ꯑꯩꯈꯣꯏꯗꯤ ꯈꯪꯗꯦ ꯑꯗꯨ ꯁꯦꯝꯕꯗꯤ ꯀꯅꯥꯅ ꯍꯩꯇꯕ ꯂꯩꯕ꯭ꯔꯣ
ꯑꯣ ꯑꯠꯆꯥ ꯗꯦꯝ ꯀꯣꯂꯦꯖ ꯃꯅꯥꯛꯇ ꯒꯦꯠ ꯃꯅꯥꯗ ꯂꯩꯕꯗꯣ ꯑꯗꯨ ꯁꯤꯡꯖꯨ ꯌꯣꯟꯐꯝ ꯃꯐꯝꯗꯣ ꯈꯪꯕ꯭ꯔꯣ ꯗꯨꯀꯥꯟ ꯂꯝꯕꯤ ꯗꯦꯝ ꯀꯣꯂꯦꯖꯀꯤ ꯒꯦꯠ ꯃꯅꯥꯛꯇꯀꯣ ꯑꯗꯨ ꯃꯅꯗ ꯗꯨꯀꯥꯟ ꯂꯥꯏꯟ ꯂꯩꯕꯗꯣ ꯑꯗꯨꯗ ꯁꯤꯡꯖꯨꯒꯨꯝꯕ ꯕꯣꯔꯥꯒꯨꯝꯕ ꯌꯥꯝ ꯌꯣꯟꯕꯗꯣ ꯈꯪꯕ꯭ꯔꯣ ꯑꯗꯨꯒꯤ ꯃꯐꯝꯗꯣ ꯑꯥ
ꯑꯥ ꯃꯥꯔ ꯑꯥ ꯃꯥꯔꯀꯦꯠꯒꯨꯝ ꯑꯗꯨꯝ ꯑꯗꯨꯒꯤ ꯃꯐꯝꯗꯨꯔ
ꯅꯠꯇꯦ ꯑꯗꯨ ꯅꯠꯇꯕ ꯃꯦꯟ ꯑꯗꯨꯒꯤ ꯂꯝꯕꯤ ꯅꯠꯇꯕ ꯑꯗꯨ ꯑꯃꯗ ꯂꯝꯕꯤ ꯑꯃ ꯍꯥꯏꯋꯦ ꯑꯃ ꯂꯩꯕꯗꯣ ꯀꯃꯔꯁ ꯒꯦꯠ ꯌꯧꯗ꯭ꯔꯤꯉꯩꯗ ꯒꯦꯠ ꯑꯃ ꯂꯩꯕꯗꯣ ꯁꯥꯏꯖ ꯁꯥꯏꯟꯁꯀꯤ ꯂꯝꯕꯤꯗ
ꯈꯪꯗꯦ
ꯂꯝꯕꯤ ꯑꯃꯥ ꯑꯥ ꯃꯦꯟ ꯍꯥꯏꯋꯦ ꯍꯥꯏꯗꯩꯗ ꯂꯩꯕꯅꯦ ꯑꯗꯨ ꯁꯤꯡꯖꯨꯒꯨꯝꯕ ꯕꯣꯔꯥꯒꯨꯝꯕ ꯌꯣꯟꯕ ꯃꯐꯝ ꯌꯥꯝ ꯂꯩꯕꯅꯦ
ꯑꯩꯗꯤ ꯍꯩ ꯍꯩ ꯌꯨꯡꯕ ꯃꯐꯝ ꯈꯛꯇ ꯈꯪꯉꯦ ꯑꯗꯨꯁꯨ ꯑꯩꯗꯤ
ꯀꯔꯤ ꯌꯣꯟꯕ ꯍꯥꯏꯕ
ꯍꯩ
ꯍꯩ ꯑꯣ ꯑꯆꯥ ꯑꯆꯥ ꯑꯆꯥ ꯑꯗꯨꯗꯤ ꯅꯣꯏ ꯅꯣꯏꯒꯤ ꯅꯣꯏꯒꯤ ꯃꯥꯔꯀꯦꯠꯇꯁꯨ ꯌꯣꯟꯕ ꯅꯠꯇ꯭ꯔꯣ
ꯍꯣꯏ ꯑꯗꯨ ꯑꯣꯏꯔꯁꯨ
ꯅꯣꯏꯒꯤ ꯃꯥꯔꯀꯦꯠꯁꯨ ꯂꯩꯌꯦꯀꯣ
ꯍ
ꯑꯣ ꯑꯗꯨꯒꯤ ꯃꯀꯩꯗꯤ ꯈꯪꯕ꯭ꯔꯣ
ꯇꯨꯔꯦꯒꯤ ꯃꯥꯔꯀꯦꯠ ꯑꯩꯈꯣꯏꯒꯤꯔꯣ
ꯅꯣꯏꯒꯤ ꯅꯣꯏꯒꯤ ꯃꯥꯔꯀꯦꯠꯇꯣ ꯃ ꯂꯩꯕꯗꯣ ꯑꯣꯗꯤꯝ ꯑꯗꯤꯝ ꯖꯟꯇꯤ ꯑꯗꯨ ꯍꯣꯁꯇꯦꯜꯒꯤ ꯃꯈꯥꯗꯀꯣ ꯑꯗꯨ ꯈꯔ ꯑꯗꯨ ꯈꯔ ꯍꯦꯟꯅꯒ ꯑꯃ ꯂꯩꯕꯗꯣ
ꯎꯝ
ꯑꯗꯨꯗ ꯑꯗꯨꯗꯁꯨ ꯑꯗꯨꯗ ꯍꯦꯛ ꯌꯥꯝ ꯌꯣꯟꯕꯗꯤ ꯌꯣꯟꯂꯅꯦ ꯍꯧꯖꯤꯛꯇꯛꯇꯤ ꯌꯣꯟꯗꯦ ꯈꯪꯕ꯭ꯔꯣ ꯃꯔꯝ
ꯈꯪꯗꯦ ꯀꯔꯤꯒꯤ ꯌꯧꯗ꯭ꯔꯕꯣ ꯍꯧꯖꯤꯛꯇꯤ
ꯍꯧꯖꯤꯛꯇꯤ ꯌꯣꯟꯗꯦ ꯑꯃꯐꯥꯎ ꯌꯣꯁꯦ ꯃꯤꯐꯥꯎ ꯑꯃꯐꯥꯎ ꯂꯩꯁꯦ ꯍꯧꯖꯤꯛꯇꯤ ꯄꯨꯔꯥ ꯕꯟ ꯑꯣꯏꯔꯦ ꯑꯗꯨꯗ ꯏꯟꯁꯥꯡ ꯅꯥꯄꯤ ꯅꯣꯏ ꯈꯨꯟ ꯅꯣꯏꯔꯣꯝꯗꯒꯤ ꯂꯥꯛꯄꯗꯣ
ꯎꯝ
ꯏꯐꯥꯎ ꯐꯪꯗꯦ ꯍꯧꯖꯤꯛꯇꯤ
ꯑꯣ
ꯑꯗꯨ ꯁꯣꯏꯗ ꯑꯗꯨꯒꯤ ꯅꯣꯏꯒꯤ ꯃꯥꯔꯀꯦꯠ ꯈꯔ ꯍꯦꯟꯅꯒ ꯂꯦꯞ ꯁꯥꯏꯗ ꯗ꯭ꯔꯦꯁꯀꯨꯝꯕ ꯌꯣꯟꯕ ꯃꯐꯝꯗꯤ ꯈꯪꯕ꯭ꯔꯣ
ꯍꯣꯏ ꯈꯪꯉꯦ
ꯁꯤ ꯀꯦꯍꯦꯟꯒꯨꯝꯃꯥꯏ ꯌꯥꯝ ꯌꯣꯟꯕꯗꯣ
ꯎꯝ ꯎꯝ
ꯈꯪꯉꯦꯀꯣ
ꯈꯪꯉꯦ ꯀꯔꯤ ꯇꯧꯈ꯭ꯔꯦ ꯑꯗꯨ
ꯑꯗꯨ ꯑꯗꯨꯒꯨꯝꯕ ꯌꯦꯡꯕ ꯍꯥꯏꯕ꯭ꯔꯣꯅ ꯑꯗꯨꯒꯨꯝꯕ ꯍꯟꯕꯗꯣ
ꯈꯪꯗꯦ ꯑꯩꯗꯤ ꯑꯗꯨꯗ ꯄꯛ ꯆꯛꯇ꯭ꯔꯤ
ꯑꯣ ꯑꯣꯝ ꯕꯣꯏꯁ ꯍꯣꯁꯇꯦꯜ ꯈꯪꯕ꯭ꯔꯥ ꯑꯗꯤꯝ ꯖꯥꯝꯇꯤꯒꯤ
ꯑꯗꯤꯝ ꯝꯇꯤ
ꯑꯗꯤꯝ ꯑꯗꯤꯝ ꯑꯗꯤꯝ ꯖꯥꯟꯇꯤ ꯍꯥꯏꯕ ꯍꯥꯏꯕ ꯑꯃ ꯂꯩꯕꯗꯣ
ꯑꯗꯨꯗꯤꯝꯖꯗꯤꯤ
ꯑ ꯚꯣꯏꯁꯤꯀꯣ
ꯍꯣꯏ
ꯎꯝ
ꯀꯔꯤ ꯇꯧꯈ꯭ꯔꯦ
ꯚꯔꯁꯀꯤꯁꯨ ꯈꯪꯅꯤ ꯑꯗꯨꯗꯤ
ꯍꯥꯥ
ꯒ꯭ꯔꯔꯁꯀꯤꯁꯨ ꯈꯪꯅꯝꯃꯤꯕꯅꯣ
ꯍꯣꯏ ꯍꯣꯏ
ꯑꯗꯨꯗ ꯂꯩꯌꯦꯕ ꯑꯩꯁꯨ
ꯑ ꯍꯧꯖꯤꯛ ꯔꯣ
ꯍꯧꯖꯤꯛꯅꯤ
ꯑꯣ
ꯎꯝ
ꯅꯨꯡꯉꯥꯏꯔꯤꯕꯣ ꯑꯗꯨꯗ ꯑꯗꯨꯗ ꯂꯩꯕꯗꯣ
ꯑꯗꯨꯗꯗ ꯍꯦꯛꯇꯣ ꯌꯥꯝ ꯅꯨꯡꯉꯥꯏꯔ
ꯑꯥ